ꯍꯜꯂꯣ ꯏꯕꯦꯝꯃ
ꯍꯜꯂꯣ
ꯍꯜꯂꯣ ꯑꯥ ꯇꯥꯕ꯭ꯔꯣ ꯀꯩꯗꯧꯔꯝꯃꯤꯅꯣ ꯅꯪꯕꯣ
ꯑꯩꯖꯦ ꯁꯨꯝ ꯇꯤꯀꯦꯠ ꯌꯦꯡꯉꯝꯕꯅꯦ
ꯑꯣ ꯀꯩ ꯇꯤꯛꯀꯦꯠꯅꯣ ꯀꯩ ꯂꯝꯒꯤ ꯇꯤꯛꯀꯦꯠꯅꯣ
ꯎꯝ ꯍꯧꯖꯤꯛꯀꯥꯟꯁꯤ ꯏꯆꯥꯒꯩꯀꯣ ꯚꯦꯀꯦꯁꯟ ꯁꯨꯇꯤ ꯊꯥꯕꯁꯤꯗ ꯀꯣꯏꯔꯨꯁꯦꯌꯦ ꯑꯗꯨꯒꯤ ꯀꯩꯅꯣꯗ ꯑ ꯑꯔꯨꯅꯥꯆꯜ ꯄ꯭ꯔꯗꯦꯁꯇ ꯀꯣꯏꯕ ꯆꯠꯅꯤꯡꯉꯦꯌꯦ ꯑꯗꯨꯒꯤ ꯁꯨꯝ ꯌꯦꯡꯉꯝꯃꯤꯝꯅꯤ
ꯑꯣ ꯌꯦꯡꯉꯣ ꯌꯦꯡꯉꯣ ꯑꯔꯨꯅꯥꯆꯜ ꯄ꯭ꯔꯗꯦꯁꯇꯗꯤ ꯀꯩꯁꯨ ꯌꯥꯝ ꯂꯥꯞꯄ ꯑꯣꯏꯗꯦꯅꯦꯀꯣ
ꯎꯝ ꯂꯥꯞꯄ ꯑꯣꯏꯗꯦ ꯗ ꯃꯣꯏꯁꯨꯝ ꯌꯥꯝ ꯕꯖꯦꯠꯇꯨꯁꯨ ꯈꯔ ꯀꯧꯕ ꯍꯟꯗꯛꯁꯦ ꯑꯗꯨꯗꯨꯅ ꯈꯔ ꯅꯛꯄꯁꯤꯗ ꯏꯆꯥꯁꯤꯡꯅ ꯆꯠꯅꯤꯡꯕꯁꯤ ꯎꯕꯁꯤꯗ ꯄꯨꯕꯤꯒꯦꯅ ꯇꯧꯔꯤꯅꯤ
ꯑꯔꯨꯅꯥꯆꯜ ꯄ꯭ꯔꯗꯦꯁ ꯐꯖ ꯐꯖꯕ ꯆꯤꯡ ꯃꯥꯟ ꯌꯥꯝ ꯂꯩꯕꯅꯦ ꯀꯣꯏꯊꯔꯨꯔꯣ
ꯎꯝ ꯑꯗꯒꯤ ꯃꯣꯏꯒꯤ ꯇꯨꯔꯦꯟꯗ ꯇꯨꯔꯦꯟꯗ ꯐꯥꯟ ꯊꯥꯔꯒ ꯑꯆꯥꯄꯣꯠ ꯆꯥꯕꯤꯗꯣ
ꯑꯥ
ꯑꯗꯨ ꯎꯔꯨꯕꯗꯒꯤꯅꯤ ꯏꯆꯥ ꯅꯨꯄꯤ ꯑꯍꯟꯁꯤꯅ ꯆꯠꯁꯦ ꯆꯠꯁꯦꯅꯅꯦ ꯍꯥꯏꯕ ꯅꯤꯉꯥꯏ ꯇꯧꯕ
ꯑꯣ ꯃꯣꯏ ꯂꯩꯁꯥꯕꯤ ꯃꯆꯥꯈꯩꯖꯦ ꯑꯗꯨꯒꯨꯝꯕꯗꯣ ꯄꯥꯝꯃꯤꯅꯤꯅꯦ
ꯎꯝ
ꯑꯣ ꯃꯣ ꯅꯣꯏ ꯐꯦꯝꯂꯤ ꯆꯠꯇꯥꯥꯔꯦ
ꯑꯥ ꯑꯩꯈꯣꯏ ꯐꯦꯝꯂꯤ ꯆꯠꯂꯅꯤ
ꯎꯝ ꯐꯔꯦ ꯐꯔꯦ ꯑꯗꯨꯃꯥꯏꯅ ꯆꯠꯄꯅ ꯑꯈꯣꯏꯁꯨ ꯑꯃꯨꯛꯇ ꯆꯠꯁꯦꯅ ꯇꯧꯕꯅꯦ ꯁꯪꯗ ꯂꯩꯔꯦ
ꯍꯟꯗꯛ ꯁꯨ ꯑꯥ ꯑꯉꯥꯡꯁꯤꯡ ꯁꯨꯇꯤ ꯑꯣꯏꯗꯕ꯭ꯔꯣ
ꯑꯉꯥꯡꯁꯤꯡꯁꯦ ꯁꯨꯇꯤꯕꯨꯗꯤ ꯂꯩꯌꯦ ꯃꯄꯥꯗꯣ ꯁꯪꯗꯕ
ꯑꯣ ꯑꯗꯨꯏꯖꯨ ꯍꯧꯖꯤꯛꯀꯥꯟꯗꯤ ꯀꯩꯅꯣꯗ ꯆꯠꯂꯁꯨ ꯌꯥꯕꯅꯦ ꯑ ꯃꯣꯏꯒꯤ ꯀꯔꯤ ꯀꯔꯤ ꯇꯨꯔ ꯇꯨꯔ ꯀꯥꯏ ꯇꯧꯔ ꯋꯥꯏꯔꯒ ꯃꯣꯏꯒꯤ ꯃꯥ ꯄꯦꯀꯦꯁ ꯂꯩꯕꯗꯣ ꯑꯗ ꯇꯧꯔ ꯍꯦꯛ ꯆꯠꯊꯣꯛꯎ ꯀꯩꯗꯧꯒꯦ ꯃꯣꯏꯅ ꯒꯥꯔꯤ ꯅꯨꯡꯂꯤꯁꯨ ꯂꯣꯏꯅ ꯀꯩꯅꯣ ꯇꯧꯕꯅꯤ ꯋꯥꯅ ꯍꯥꯏꯗꯤ ꯑꯩꯈꯣꯏꯅ ꯊꯤꯔꯨꯕꯒꯤ ꯀꯧꯅꯕꯩ ꯋꯥꯅꯗ꯭ꯔꯦꯗꯅ ꯄꯩꯁꯥꯗꯨ ꯊꯤꯗꯣꯛꯑꯒ ꯃꯣꯏꯅ ꯁꯤꯜꯂꯛꯑꯅꯤ ꯄꯨꯡ ꯇꯥꯏꯃꯤꯡꯗ ꯌꯧꯔꯒ ꯃꯣꯏꯅ ꯂꯥꯛꯑꯣ ꯈꯣꯠꯂꯣ ꯍꯥꯏꯔꯒ ꯑꯩꯈꯣꯏꯅ ꯊꯣꯛꯄꯤꯕ ꯈꯔ ꯀꯣꯝꯃꯤꯗꯅ
ꯑꯉꯥꯡ ꯅꯨꯕꯤ ꯌꯥꯎꯕꯒꯤꯗꯤ
ꯍꯣꯏ
ꯑꯩꯁꯦ ꯍꯟꯗꯛ ꯇꯥꯡ ꯑꯅꯤꯁꯤꯗ ꯆꯠꯁꯤꯔꯅ ꯈꯜꯂꯤꯅꯤꯅꯦ
ꯎꯝ ꯍꯣꯏ ꯅꯨꯃꯤꯠ ꯀꯌꯥꯅꯤꯒꯤꯅꯣ
ꯅꯨꯃꯤꯠ ꯌꯥꯝꯗꯦꯗ ꯅꯨꯃꯤꯠ ꯃꯉꯥꯅꯤꯈꯛ ꯍꯦꯛ ꯆꯠꯂꯨꯒꯦ ꯇꯧꯕꯅꯤ
ꯑꯣ ꯅꯨꯃꯤꯠ ꯃꯉꯥꯅꯤꯔꯥ
ꯎꯝ ꯎꯝ ꯂꯣꯏ ꯊꯨꯡꯅꯕꯗꯤ ꯀꯅꯥꯅ ꯀꯣꯏ ꯉꯝꯕꯅꯣ ꯈꯤꯇꯪ ꯍꯦꯛ ꯀꯣ ꯃꯐꯝ ꯃꯔꯤ ꯃꯉꯥ ꯈꯔ ꯍꯦꯛ ꯌꯦꯡꯉꯛꯄ ꯍꯥꯏꯗꯨꯅꯤ ꯑꯗ ꯑꯩꯅ ꯈꯜꯂꯕ
ꯍꯣꯏ ꯐꯩꯌꯦ ꯑꯗꯨꯃꯥꯏꯅ ꯑꯃꯨꯛ ꯃꯨꯛ ꯆꯠꯊꯣꯛꯀꯗꯕꯅꯤ
ꯑꯦ ꯑꯗꯨꯗꯤ ꯆꯦ ꯐꯔꯛ ꯇꯥꯏ ꯍꯥꯏꯔꯕꯅꯤꯅ ꯀꯩꯅꯣ ꯇꯧꯔꯁꯤꯔꯣ ꯑꯩꯈꯣꯏꯒ ꯄꯨꯟꯅ ꯍꯦꯛ ꯆꯠꯂꯁꯤꯔꯣ ꯎꯝ ꯑꯗꯨꯗꯤ ꯇꯤꯀꯦꯠꯇꯣ ꯍꯣꯔꯦꯟ ꯀꯛꯍꯟꯒ꯭ꯔꯣ ꯑꯗꯨꯒ ꯅꯠꯇ꯭ꯔꯒꯅ ꯁꯤꯗ ꯀꯛꯑꯒꯦ ꯄꯩꯁꯥꯗꯣ ꯀꯥꯞꯁꯤꯜꯂꯛꯑꯣ ꯑꯗꯨꯒ ꯍꯥꯏꯗꯤ ꯁꯤ ꯊꯪꯅꯕ ꯈꯣꯠꯄ ꯂꯩꯗꯅ ꯑꯗꯨꯃꯥꯏꯅ ꯇꯧꯔꯒ ꯌꯦꯡ ꯌꯦꯡꯉꯒ ꯍꯦꯛ ꯆꯠꯂꯁꯦ
ꯑꯥ ꯍꯣꯏ ꯍꯣꯏ ꯆꯠꯂꯁꯤ ꯆꯠꯂꯁꯤ ꯅꯣꯏ ꯅꯨꯄꯥ ꯌꯥꯎꯗꯣꯏ ꯅꯠꯇ꯭ꯔꯣ
ꯌꯥꯎꯗꯣꯏꯅꯤ ꯌꯥꯎꯗꯣꯏꯅꯤ
ꯑꯩꯗꯤꯅꯦ ꯅꯣꯏꯒꯤ ꯃꯅꯥꯂꯤꯗꯣ ꯌꯥꯝ ꯆꯠꯅꯤꯡꯉꯦꯃꯤ ꯅꯪ ꯆꯠꯅꯤꯡꯗ꯭ꯔꯣ
ꯆꯠꯅꯤꯡꯉꯤ ꯌꯧꯊꯣꯔꯛꯑꯁꯤꯔꯣ ꯑꯗꯨꯁꯨ
ꯑꯧ ꯌꯥꯏꯌꯦ
ꯑꯗꯨ ꯅꯨꯡꯉꯥꯏꯔꯣꯏ ꯍꯟꯗꯛꯇꯤ
ꯀꯩꯒꯤ
ꯍꯟꯗꯛꯇꯤ ꯅꯨꯡꯉꯥꯏꯔꯔꯣꯏ ꯀꯩꯅꯣ ꯇꯧꯔꯁꯦ ꯍꯥꯏꯗꯤ ꯑꯉꯥꯡꯒꯩ ꯌꯥꯎꯕꯅꯤꯅꯀꯣ ꯃꯣꯏ ꯁꯨꯇꯤ ꯑꯥ ꯃꯣꯏꯗꯣ ꯎꯝ ꯀꯩꯅꯣ ꯇꯧꯔꯁꯦ ꯕꯣꯔꯗꯤꯡꯗ ꯊꯝꯒ꯭ꯔꯅꯤꯕ ꯊꯥ ꯑꯅꯤꯃꯨꯛ ꯂꯩꯔꯗꯤ ꯑꯉꯥꯡꯁꯤꯡꯗꯣ ꯑꯩꯒꯤ
ꯎꯝ
ꯅ ꯑꯗꯨ ꯊꯝꯒ꯭ꯔꯀꯥꯟꯗ ꯑꯀꯣꯝꯕ ꯃꯇꯝ ꯑꯃ ꯌꯦꯡꯉꯒ ꯑꯗꯨꯀꯥꯟꯅ ꯑꯩꯈꯣꯏ ꯑꯩꯈꯣꯏ ꯈꯤꯇꯪ ꯀꯣꯝꯅꯀꯣ ꯍꯥꯏꯗꯤ ꯈꯨꯔꯧ ꯄꯣꯠꯂꯧ ꯇꯧꯗꯕꯤ ꯅꯨꯡꯉꯥꯏꯅ ꯇꯧꯔꯒ ꯆꯠꯂꯁꯦ ꯑꯗꯣ ꯀꯩꯅꯣ ꯇꯧꯁꯤꯔꯣ ꯑꯩꯈꯣꯏ ꯊꯥꯏꯅꯒꯤ ꯐ꯭ꯔꯦꯟꯁꯤꯡꯗꯣ ꯑꯩꯈꯣꯏꯒꯤ ꯏꯃꯥꯟꯅꯕ ꯑꯩꯈꯣꯏ ꯏꯃꯥꯟꯅꯕꯤ ꯑꯃ ꯄꯛꯇꯕꯤꯁꯤꯡ ꯁꯤꯡꯗꯨꯁꯨ ꯈꯔ ꯍꯧꯔꯒ ꯆꯠꯁꯤꯔꯣ
ꯌꯥꯏꯑꯦ ꯄꯛꯇꯕ ꯃꯌꯥꯝꯗꯣ
ꯎꯝ ꯑꯗꯨ ꯑꯣꯏꯒꯅ ꯅꯨꯄꯥ ꯌꯥꯎꯍꯟꯗꯕꯤꯗ ꯅꯨꯨꯄꯥ ꯌꯥꯎ ꯌꯥꯎꯍꯟꯗꯕꯤꯗ ꯑꯩꯈꯣꯏ ꯉꯥꯛꯇ ꯑꯣꯏꯅ ꯇ꯭ꯔꯤꯞ ꯀꯩꯅꯣ ꯁꯥꯔꯒ ꯆꯠꯂꯁꯦ
ꯎꯝ
ꯑꯗꯣ ꯅꯪꯒꯤꯗꯤ ꯀꯃꯥꯏꯅ ꯇꯧꯗꯣꯏꯅꯣ ꯅꯪꯒꯤꯁꯨ ꯕꯣꯔꯗꯤꯡꯗ ꯊꯝꯗꯣꯛꯈ꯭ꯔꯣꯗꯅ ꯑꯉꯥꯡꯗꯣ ꯑꯗꯨꯀꯟꯗꯨꯗ
ꯍꯣꯏ ꯑꯗꯨꯕꯨꯗꯤ ꯊꯝ ꯌꯥꯅꯤꯅꯦ ꯂꯩꯍꯧ ꯃꯄꯥꯒ ꯂꯩꯍꯧꯕ ꯌꯥꯅꯤꯌꯦ ꯑꯗꯨꯕꯨꯗꯤ
ꯗꯥꯡ ꯗꯥꯡꯕꯨꯗꯤ ꯍꯣꯏ ꯌꯥꯔꯦ ꯑꯩꯈꯣꯏꯒꯤ ꯄꯥꯔꯇꯤ ꯃꯌꯥꯝꯗꯨꯒ ꯆꯠꯂꯒ ꯂꯩꯁꯥꯔꯤꯉꯥꯏꯗꯤ ꯆꯠꯄꯗꯣ ꯐꯪꯍꯧꯗꯕꯅꯤꯅ ꯍꯧꯖꯤꯛ ꯀꯣꯏꯊꯧꯔꯁꯦ ꯍꯨꯖꯤꯛ
ꯎꯝ ꯑꯦꯔꯣꯄ꯭ꯂꯦꯟꯒ ꯇꯣꯡꯉꯒ ꯆꯠꯂꯒ ꯃꯣꯏꯒꯤ ꯖꯤ ꯂ ꯑꯍꯥꯎꯕꯗꯨ ꯆꯥꯗꯅ
ꯆꯥꯔꯒ ꯑꯗꯨꯗꯤ ꯏꯅꯤꯡ ꯏꯈꯥ ꯇꯝꯃꯅꯤꯗ ꯃꯇꯝꯗꯨꯗꯗꯤ ꯂꯩꯁꯥꯔꯤꯉꯩꯗꯗꯤ ꯁꯦꯜ ꯊꯣꯛꯇꯕꯅꯤꯅꯀꯣ ꯍꯨꯖꯤꯛꯇꯤ ꯑ ꯈꯔ ꯈꯔ ꯊꯣꯛꯆꯔꯕꯅꯤꯅ ꯃꯣꯏꯁꯨ ꯑꯩꯈꯣꯏꯁꯨ ꯂꯣꯏꯅ ꯉꯝꯃꯦꯗꯅꯀꯣ
ꯃꯥꯅꯦ ꯃꯥꯅꯦ ꯀꯩꯀꯩ ꯂꯝꯒꯗꯤ ꯀꯣꯏꯔꯨꯔꯒꯦ ꯏꯆꯦ
ꯑꯁ ꯆꯠꯇ꯭ꯔꯤꯗ ꯑꯝꯇ ꯆꯠꯀꯦꯅ ꯂꯝꯗꯣ ꯁꯤꯟꯅꯔꯤꯉꯥꯏꯗꯅꯦ ꯑꯩꯈꯣꯏ ꯏꯃꯥꯟꯅꯕꯤꯁꯤꯡꯗꯣ ꯃꯌꯨꯝ ꯃꯊꯪ ꯃꯊꯪ ꯄꯥꯟꯅꯒ꯭ꯔꯦ ꯑꯗꯨꯗ ꯑꯗꯨꯝ ꯇꯣꯛꯑꯦꯗꯅ
ꯐꯔꯦ ꯐꯔꯦ ꯑꯉꯥꯡ ꯆꯥꯎꯔ ꯆꯠꯄꯗ ꯇꯥꯔꯦꯅꯦ ꯑꯈꯣꯏꯗꯤ ꯆꯞ ꯆꯥꯔꯦꯀꯣ ꯁꯤꯗ ꯆꯠꯂꯁꯦ ꯑꯗꯣ ꯃꯣꯏꯁ ꯑꯇꯟꯕ ꯃꯤꯈꯩꯅ ꯂꯩꯍꯧꯔꯁꯤꯅꯤꯀꯣ ꯑꯩꯈꯣꯏ ꯆꯠꯂꯁꯦ ꯑꯗꯨ ꯅꯪ ꯀꯔꯤ ꯀꯔꯤ ꯀꯩꯅꯣ ꯇꯧꯁꯦ ꯑꯗꯣ ꯍꯌꯦꯡ ꯍꯪꯆꯤꯠ ꯆꯠꯇꯣꯏꯁꯦ ꯏꯀꯨꯏ ꯀꯨꯏꯗꯕꯤ ꯑꯉꯥꯡ ꯌꯥꯎꯔ ꯒ ꯁꯤꯁꯗꯗꯤ ꯎꯝ ꯆꯥꯅ ꯊꯛꯅꯕꯁꯦ ꯁꯤꯗꯒꯤ ꯍꯥꯏꯗꯤ ꯍꯣꯏ ꯑꯥꯗꯕꯨꯗꯤ ꯆꯥꯅꯤ ꯑꯗꯨꯑꯣꯏꯔꯁꯨ ꯃꯣꯏꯒꯤ ꯆꯤꯟꯖꯥꯛ ꯇꯣ ꯍꯩꯅꯕ ꯍꯩꯅꯗꯕ ꯑꯃꯨꯛ ꯂꯩ ꯗꯅ ꯑꯗꯨꯅꯦ ꯁꯤꯗꯒꯤ ꯀꯩꯀꯩꯅꯣ ꯈꯔ ꯄꯨꯁꯦ ꯑꯗꯣ ꯃꯣꯏ ꯋꯦꯠꯇ ꯆꯠꯄꯅꯤꯅꯅꯦ ꯏꯆꯦ ꯏꯕꯅꯤ ꯁꯤ ꯅꯤ ꯁꯤꯅꯤꯗꯣ ꯂꯩꯔꯝꯗꯥꯏꯗꯨꯗ ꯇꯥꯟꯅꯔꯒ ꯄꯨꯕꯗꯣ ꯈꯔ ꯈꯥꯏꯗꯣꯛ ꯈꯥꯏꯗꯣꯛꯑꯒ ꯍꯥꯞ ꯑ ꯂꯩꯅꯔꯁꯤ ꯑꯦ ꯑꯗꯨꯒ ꯄꯨꯔꯁꯦ
ꯀꯩꯅꯣ ꯀꯩꯅꯣꯗꯣ ꯍꯥꯏꯅꯔꯒ ꯑꯗꯨꯝ ꯄꯨꯔꯁꯦ ꯑ ꯀꯩꯅꯣ ꯇꯧꯋꯦꯕ ꯀꯣꯏꯕ ꯆꯠꯄꯁꯤꯕꯨ ꯏꯪꯊꯝꯊꯥꯅ ꯅꯨꯡꯉꯥꯏꯔꯣ ꯀꯥꯂꯦꯟꯅ ꯅꯨꯡꯉꯥꯏꯔꯤꯔꯣ
ꯑꯗꯨ ꯀꯩꯅꯣꯅꯤꯗ ꯃꯥꯒꯤ ꯃꯥꯒꯤ ꯂꯝꯒꯤ ꯃꯈꯥ ꯄꯣꯜꯂꯦ ꯍꯥꯏꯗꯨꯅꯦ ꯑ ꯁꯤꯀꯤꯝꯒꯨꯝꯕ ꯀꯩꯅꯣꯒꯨꯝꯕꯁꯤ ꯗꯤ ꯃꯣꯏꯗꯤ ꯎꯟꯒꯤ ꯀꯩꯅꯣꯅꯤꯅ ꯎꯟ ꯇ ꯃꯇꯝ ꯏꯪꯗꯝꯗ ꯑꯗꯨꯝ ꯑꯗꯩꯅ ꯌꯦꯡꯈꯣꯠ ꯅꯨꯡꯉꯥꯏ ꯐꯖꯩꯅꯤꯗꯅ ꯀꯩꯝ ꯇꯥꯗ꯭ꯔꯀꯥꯟꯗ ꯑꯗꯩ ꯌꯦꯡꯕꯗꯣ ꯀꯩꯗꯤ ꯀꯥꯟꯅꯔꯨꯅꯦ ꯑꯗꯨꯃꯥꯏꯅ ꯑꯗꯩ ꯌꯥꯝ ꯁꯥꯕ ꯂꯝꯑꯣꯏꯔ ꯏꯪꯊꯝꯊꯥꯗ ꯍꯦꯛ ꯆꯠꯄ ꯑꯗꯥꯏ ꯇꯧꯕꯍꯥꯏꯗꯨꯅꯤ ꯃꯥꯏ ꯀꯩꯅꯣ ꯇꯧ
ꯆꯠꯅꯤꯡꯉꯤꯅꯤ ꯑꯗꯨ ꯏꯪꯕꯀꯥꯟ ꯆꯠꯄꯗꯁꯨ ꯑꯗꯨꯝ ꯈ꯭ꯔꯤꯁꯃꯥꯁ ꯃꯇꯝ ꯆꯠꯄꯁꯨ ꯑꯗꯨꯝ ꯅꯨꯡꯉꯥꯏꯔꯝꯒꯅꯤ ꯃꯤꯁꯨ ꯌꯥꯝ ꯆꯠꯅꯩꯌꯦꯕ ꯀꯣꯏꯕ
ꯑ ꯑꯗꯒꯤ ꯑꯁꯣꯝꯗ ꯌꯥꯎꯊꯣꯛꯑꯁꯨ ꯌꯥꯔꯦ ꯁꯥꯏꯗꯗꯤ ꯈ꯭ꯔꯤꯁꯃꯥꯁ ꯍꯥꯏꯁꯦ ꯁꯥꯏꯒꯤꯗꯤ ꯆꯠꯂꯦ ꯀꯩꯁꯨ ꯀꯩꯅꯣ ꯃꯅꯥꯠ ꯅꯠꯇꯦꯗꯅ ꯌꯥꯝ ꯃꯤꯁꯨ ꯑ ꯃꯤꯁꯨ ꯈ꯭ꯔꯤꯁꯇꯥꯟꯇꯤ ꯆꯠꯄꯁꯨ ꯌꯥꯝꯗꯝꯅꯤꯅ ꯇꯧꯕꯨꯗꯤ ꯇꯧꯋꯦ ꯍꯥꯏꯁꯨ ꯑꯁꯣꯝ ꯆꯤꯡ ꯂꯣꯝꯗ ꯀꯩ ꯔꯣꯝꯗ ꯇꯧꯋꯦ ꯑꯩꯈꯣꯏ ꯁꯥꯏꯒꯤ ꯇꯝꯗ ꯇꯧꯕꯁꯤꯗꯤ ꯁꯨꯝ ꯌꯥꯝꯅ ꯀꯥ ꯍꯦꯟꯅ ꯅꯨꯡꯉꯥꯏ ꯕꯗꯣ ꯑꯣꯏꯗꯦꯕ ꯈꯣꯏ ꯅꯣꯡꯃ ꯆꯠꯂꯨꯕꯗꯣ ꯑꯗꯨꯗꯅ ꯑꯁꯣꯝꯗ ꯗꯤ ꯆꯥꯎꯅ ꯍꯥꯏꯗꯤ ꯋꯥꯔꯜꯒꯤ ꯀꯩꯅꯣꯁꯦ ꯈ꯭ꯔꯤꯁꯇꯥꯟꯅꯤꯇꯤꯗ ꯀꯩꯅꯣ ꯇꯧꯋꯦ ꯍꯥꯏꯔꯤꯅꯤꯅ ꯑꯗꯨꯅ ꯃꯣꯏꯗꯤ ꯆꯥꯎꯅ ꯁꯤꯟꯕꯅꯤꯅ ꯑꯗꯨꯁꯨ ꯌꯥꯎꯊꯣꯔꯛꯄ ꯅꯨꯡꯉꯥꯏꯔꯅꯤ
ꯎꯪ ꯍꯣꯏ ꯑꯊꯨꯕꯗ ꯆꯠꯂꯁꯤ ꯑꯗꯨ ꯂꯣꯏꯔꯒ ꯃꯊꯪꯒꯤ ꯆꯠꯄꯒꯤ ꯄ꯭ꯂꯥꯟ ꯑꯃꯨꯛ ꯇꯧꯁꯦ ꯑꯦ ꯑꯩꯈꯣꯏ ꯃꯌꯥꯝ ꯑꯩꯈꯣꯏ ꯄꯇꯤꯒ ꯑꯝ ꯆꯠꯄꯗꯨꯕꯨ ꯀꯔꯤ ꯂꯝꯗ ꯆꯠꯇꯣꯏꯅꯣ
ꯑꯁ ꯀꯩ ꯂꯝꯗ ꯆꯠꯅꯤꯡ
ꯅꯪ ꯐꯣꯔꯦꯟ ꯀꯟꯇ꯭ꯔꯤ ꯂꯣꯝꯗ ꯆꯠꯅꯤꯡꯗ꯭ꯔꯣ
ꯑꯦ ꯑꯁ ꯐꯣꯔꯦꯟ ꯅ ꯀꯩꯅꯣ ꯇꯧꯕꯗ ꯍꯧꯖꯤꯛꯀꯥꯟꯒꯤ ꯑꯩꯈꯣꯏꯁꯦ ꯊꯥꯏꯂꯦꯟ ꯑꯝꯇ ꯌꯧꯊꯣꯛꯁꯤꯔꯣ
ꯑꯦ ꯌꯥꯏꯌꯦ ꯊꯥꯢꯂꯦꯟꯗꯣ
ꯍꯥꯏꯗꯤ ꯏꯅꯛ ꯅꯛꯅ ꯆꯠꯇꯕꯁꯦ ꯌꯥꯝ ꯅ ꯃꯤꯅ ꯀꯩꯅꯣ ꯃꯥꯜꯂꯅꯤꯕ ꯊꯥꯏꯂꯦꯟꯗꯣ ꯍꯥꯟꯅ ꯊꯥꯏꯂꯦꯟꯗꯣ ꯍꯥꯟꯅ ꯌꯧꯊꯣꯛꯎꯔꯁꯦ ꯎꯝ ꯑꯗꯨꯒꯤ
ꯊꯥꯏꯂꯦꯟꯗꯣ ꯆꯠꯅꯤꯡꯉꯦꯕ ꯊꯥꯏꯂꯦꯟꯗꯣ ꯆꯠꯅꯤꯡꯉꯦ ꯑꯗꯨꯒ ꯊꯥꯢꯂꯦꯟꯗꯣ
ꯊꯥꯏꯂꯦꯟꯒꯤ ꯗ꯭ꯔꯦꯁꯇꯣ ꯂꯩꯁꯟꯕ ꯍꯧꯔꯣ
ꯑꯥ
ꯑꯗꯨꯒ ꯂꯩꯁꯟꯕ ꯍꯧꯔꯣ
ꯊꯥꯢꯂꯦꯟꯒꯤ ꯗ꯭ꯔꯦꯁꯇꯣ ꯁꯦꯠꯂꯒ ꯅꯩꯊꯔꯨ ꯌꯥꯔꯦꯅꯦ ꯑꯥꯗ ꯑꯁ ꯃꯣꯢꯗꯣ ꯐꯣꯔꯦꯟꯅꯤꯅ ꯕꯤꯖꯥ ꯁꯥꯕ ꯑꯗꯨ ꯁꯥꯕꯒꯁꯨꯝ ꯍꯥꯏꯅꯦ
ꯁꯥꯗꯣꯛꯑ ꯂꯣꯏꯔꯦ ꯀꯩꯅꯣ ꯋꯥꯠꯂꯤꯁꯤꯗꯤ ꯑꯩꯈꯣꯏ ꯆꯠꯇꯧꯕ ꯍꯟꯗꯛ ꯇ꯭ꯔꯤꯞ ꯆꯠꯂꯨꯈꯤꯅꯤ ꯁꯤ ꯆꯠ ꯂꯝꯗꯥꯏꯁꯤꯗ ꯁꯥꯔꯝꯃꯔꯣꯏ ꯑ ꯁꯤ ꯍꯜꯂꯛꯑꯒ ꯁꯥꯗꯣꯛꯑꯁꯦ ꯑꯗꯨꯒ ꯁꯥꯔꯤꯉꯩꯗꯨ ꯗ ꯄ꯭ꯂꯥꯟꯗꯣ ꯁꯤꯜꯂ ꯁꯤꯟꯅꯔꯁꯦ ꯑꯩꯈꯣꯏ ꯃꯌꯥꯝ ꯑꯗꯨꯒ ꯑꯗꯨꯝ ꯃꯄꯥ ꯃꯄꯥ ꯆꯥꯅꯔꯛ ꯀꯅꯤꯇꯥ ꯀꯩꯁꯨ ꯀꯨꯏꯔꯣꯏ
ꯂꯥꯝꯗꯣ ꯁꯤꯟꯅꯔꯒ ꯆꯠꯄ ꯌꯥꯔꯦ ꯊꯥꯂꯦꯟꯗꯣ ꯃꯈꯣꯏ ꯊꯥꯂꯦꯟꯗꯨꯃ ꯌꯧꯊꯣꯛꯎꯕ ꯌꯥꯔꯦ ꯆꯠꯅꯤꯡ ꯆꯠꯅꯤꯡꯉ ꯑꯩꯈꯣꯏꯅ ꯂꯩꯁꯥꯔꯤꯉꯩꯗ ꯊꯥꯂꯦꯟ ꯆꯠꯁꯦꯅ ꯇꯧꯕꯗꯣ ꯐꯪꯈꯤꯗꯕꯗꯣ
ꯃꯥꯅꯤ ꯃꯥꯅꯤ
ꯍꯧꯖꯤꯛꯅ ꯆꯠꯇꯣꯔꯦꯅꯦ
ꯎꯝ ꯁꯤꯅꯤꯅꯦ ꯉꯥꯏꯕꯗ ꯀꯜꯂꯨ ꯍꯥꯏꯗꯣ
ꯎꯝ
ꯃꯅꯤꯄꯨꯔꯒꯤꯗꯤ ꯑꯌꯥꯝꯕ ꯆꯠꯁꯟꯅꯔꯛꯑꯕꯅꯤꯅꯀꯣ ꯑꯇꯩꯁꯨ ꯁꯨꯝ ꯇꯦꯛ ꯇꯦꯛ ꯅꯛꯄꯁꯤ ꯆꯠꯅꯕ ꯀꯣꯏꯅꯕ ꯇꯧꯁꯤ ꯅꯣꯡ ꯐꯥꯗꯣꯛ
ꯎꯝ ꯃꯅꯤꯄꯨꯔꯗ ꯀꯣꯏꯅꯤꯡꯉꯥꯏ ꯃꯐꯝꯕꯨ ꯂꯩꯇ꯭ꯔꯦꯗ
ꯎꯝ
ꯊꯥꯏꯂꯦꯅꯗꯨꯃ ꯆꯠꯊꯣꯛꯑꯗꯤ ꯑꯩꯈꯣꯏꯁꯨ ꯅꯤꯡꯕ ꯊꯨꯡꯉꯅꯤ
ꯃꯥꯅꯦ ꯃꯥꯅꯦ
ꯃꯇꯝ ꯀꯨꯏꯅ ꯐꯪꯉꯛꯇꯕꯅꯤꯅꯅꯦ
ꯎꯝ
ꯐꯪꯒꯅꯤ ꯑꯣ ꯐꯔꯦ ꯐꯔꯦ ꯁꯦ ꯑꯗꯨꯗꯤ ꯑꯩ ꯊꯝꯃꯒꯦ
ꯍꯣꯏ ꯍꯣꯏ ꯏꯆꯦ ꯁꯪꯕ ꯀꯥꯟꯗ ꯍꯦꯛ ꯇꯧꯔꯛꯎ ꯎꯝ ꯊꯝꯃꯨ ꯊꯝꯃꯨ